ꯍꯜꯂꯣ
ꯎꯝ ꯇꯥꯏ ꯑꯟꯗ꯭ꯔꯣꯒꯤ ꯃꯤꯁꯤꯡꯁꯦ ꯑꯗꯨꯝ ꯐꯕꯅꯤꯗ
ꯑꯟ ꯑꯟꯗ꯭ꯔꯣ
ꯑꯟꯣ ꯅꯃꯅꯕꯤ ꯅꯃꯥꯟꯅꯅꯕ ꯑꯝꯇ ꯂꯩꯇ꯭ꯔꯣ
ꯍꯂ ꯂꯩꯇꯦꯔꯒꯦꯟꯣ ꯃꯣꯏꯒꯤ ꯑꯟꯗ꯭ꯔꯣꯒꯤꯗ ꯍꯔꯥꯎꯕ ꯃꯤ ꯆꯪꯍꯟꯗꯦ ꯍꯥꯏꯕ ꯀꯩꯝ ꯍꯥꯏ
ꯆꯪꯍꯟꯗꯦ ꯔꯣꯕꯤ ꯂꯔꯣꯚꯨꯃꯤ ꯆꯃꯗꯦ ꯑꯟ꯭ꯔꯣꯗ ꯂꯝ ꯂꯩꯕ ꯌꯥꯗꯦ ꯃꯣꯏ ꯃꯣꯏꯒꯤꯗꯤ ꯑꯥ
ꯎꯝ
ꯂꯝ ꯌꯣꯟꯊꯣꯛꯄ ꯌꯣꯟꯊꯣꯛꯄ ꯂꯩꯕ ꯈꯔ ꯕꯦꯔꯥ ꯀꯥꯕꯅꯤ ꯍꯥꯏꯗꯤ ꯃꯣꯏꯗꯤ ꯃꯗꯤ ꯌꯥꯝꯅ ꯁ ꯀꯔꯤ ꯍꯥꯏꯇꯥꯥꯔꯦ ꯑꯄꯨꯟꯕ ꯌꯥꯝ ꯑꯣꯏꯕꯅꯦꯕ
ꯀꯔꯤ ꯑꯟꯗ꯭ꯔꯣꯒꯤ ꯍꯥꯏꯕ꯭ꯔꯥ ꯀꯩꯅꯣ ꯑꯟꯗ꯭ꯔꯣꯒꯤꯔ ꯁꯦꯛꯃꯥꯏꯒꯤꯔꯥ ꯀꯩꯅꯣꯝꯃ ꯇꯤ ꯑꯣꯏꯗꯣꯏꯅꯦ ꯑꯗꯨ ꯃꯣꯏꯒꯤ ꯆꯩꯔꯥꯎꯕꯗ ꯑꯃ ꯑꯣꯛ ꯊꯥꯗꯣꯛꯑꯕ꯭ꯔꯥ ꯀꯃꯝ ꯍꯥꯏꯗꯣꯏꯅꯦ
ꯎꯝ ꯑꯟꯗ꯭ꯔꯣ ꯊꯥꯗꯣꯛꯑꯦ ꯑꯗꯨꯃꯥꯏꯅ ꯇꯧꯕꯁꯀꯣ ꯑꯟꯗ꯭ꯔꯣ ꯊꯥꯗꯣꯛꯑꯦ ꯑꯗꯒꯤ ꯁꯦꯛꯃꯥꯏ ꯊꯥꯗꯣꯛꯑꯦ ꯑꯗꯨꯒ ꯀꯩꯅꯣꯁꯨ ꯊꯥꯗꯣꯛꯑꯦ ꯐꯌꯦꯡꯁꯨ ꯊꯥꯗꯣꯛꯑꯦ
ꯑꯥ
ꯑꯗꯨꯒ ꯍꯤꯗꯥꯛ ꯁꯨꯡꯕꯗꯁꯨ ꯃꯣꯏ ꯑꯨꯝꯁꯦ ꯃꯃꯤꯡ ꯆꯠꯂꯦ
ꯑꯥ
ꯑꯟꯗ꯭ꯔꯣꯒꯤ ꯑꯗꯨ ꯑꯇꯩꯒꯤꯗꯤ ꯈꯪꯗꯦ ꯁꯦꯡꯃꯥꯏꯗꯁꯨ ꯏꯃꯥꯟꯅꯕꯗꯤ ꯂꯩꯌꯦ ꯐꯌꯦꯡꯗ ꯐꯌꯦꯡꯒꯤꯗꯗꯤ ꯅꯍꯥꯟꯋꯥꯏ ꯏꯆꯟꯟꯅꯨꯄꯤ ꯑꯃ ꯂꯩꯌꯦ ꯁꯥꯟꯅꯃꯤꯟꯅꯔꯝꯕ ꯃꯥꯈꯛ ꯈꯪꯉꯦ ꯑꯗꯨ ꯐꯌꯦꯡꯒꯤꯗꯤ ꯑꯗꯨꯒ ꯁꯦꯛꯃꯥꯏꯒꯤꯁꯨ ꯏꯃꯥꯟꯅꯅꯕ ꯑꯃ ꯂꯩꯕꯅꯤ ꯃꯣꯏꯁꯨ ꯑꯗꯨꯝ ꯄꯥꯎ ꯐꯥꯎꯅꯗ꯭ꯔꯦ ꯑꯟꯣꯗꯅꯟ ꯑꯗꯨꯁꯨ ꯏꯃꯥꯟꯅꯕꯤ ꯑꯃꯗ ꯃꯥꯅ ꯁꯥꯟꯅꯕꯗꯅꯤ ꯃꯣꯏ ꯏꯕꯥ ꯄꯥꯎ ꯐꯥꯎꯅꯔꯝꯕꯗꯣ ꯑꯗ ꯃꯥꯒ ꯑꯩ ꯐꯅꯌꯥꯝꯅ ꯀ꯭ꯂꯣꯁ ꯑꯣꯏꯅ ꯐꯥꯎꯅꯔꯝꯃꯦ ꯑꯗꯨꯅ ꯃꯣꯏꯒꯤ ꯋꯥꯔꯤ ꯁꯨꯝ ꯊꯥꯏ ꯅ ꯀ ꯋꯥꯔꯤ ꯋꯥꯔꯤꯖꯦ
ꯎꯝ
ꯑꯗꯨꯝ ꯐꯖ ꯐꯖꯕ ꯅꯤꯌꯣꯝ ꯌꯥꯝ ꯂꯩ ꯃꯣꯏ
ꯁꯥꯟꯅꯔꯝꯕ꯭ꯔꯣ ꯍꯥꯟꯅ
ꯑ ꯆꯅꯤ
ꯀꯩꯁꯥꯟꯅꯒꯦ
ꯀꯥꯗꯤ ꯆꯉꯅ
ꯎꯝ
ꯀꯗꯥꯏꯗ ꯁꯥꯟꯅꯅꯣ ꯈꯨꯃꯟꯄꯥꯛꯇꯔꯥ
ꯑ ꯀꯣꯃꯔ ꯄꯥꯛꯇ ꯁꯝ
ꯀꯩꯅꯣꯗ ꯑꯗꯨꯗꯤ ꯑꯦꯅꯦꯁꯦ ꯁꯥꯏꯗ ꯂꯩꯔꯝꯕ꯭ꯔꯣ
ꯑꯦꯁꯤꯗꯅ ꯇꯀꯅꯗ ꯑ ꯍꯣꯏ ꯑꯦꯟ ꯑꯦꯁ ꯑꯦ ꯑꯗꯨꯅ ꯅꯦꯁꯅꯦꯜ ꯑꯦꯀꯥꯗꯃꯤꯅꯦꯕꯀꯣ
ꯑꯥ
ꯑꯗꯨ ꯅꯠꯇꯕ ꯑꯗꯨꯅ ꯁ꯭ꯀꯨꯜ ꯌꯥꯎꯕꯒꯨꯝ ꯇꯧꯕꯅꯤ
ꯑꯥ ꯌꯥꯎꯅꯦ ꯌꯥꯎꯅꯦ ꯍꯣꯁꯇꯦꯜꯦꯜꯒ
ꯍꯣꯏ ꯍꯣꯁꯇꯦꯜꯁꯨ ꯁ꯭ꯀꯨꯜꯗ ꯑꯩꯈꯣꯏꯅ ꯁꯥꯟꯅꯕ ꯈꯛꯇꯅꯤ ꯀꯣꯃꯟ ꯀꯩꯅꯣ ꯑꯩꯈꯣꯏꯅ ꯇꯌꯦꯜꯒꯤ ꯇꯒꯜꯒꯤ ꯁꯥꯏꯗꯨꯒꯨꯝꯕ ꯑꯗꯨꯒꯨꯝꯕ ꯍꯥꯏꯇꯥꯔꯦ
ꯇꯒꯔꯒꯤ ꯁꯥꯏ
ꯎꯝ ꯑꯗꯨꯒ ꯑꯗꯨꯒꯨꯝꯕ ꯍꯥꯏꯗꯤ ꯂꯥꯏꯔꯤꯛꯀꯤꯗꯤ ꯌꯥꯎꯗꯦꯕꯀꯣ
ꯑꯥ
ꯎꯝꯃꯥꯟꯗ ꯁꯅ
ꯁꯥꯏꯗ ꯂꯩꯕꯗꯨꯁꯨ ꯂꯥꯏꯔꯤꯛ ꯌꯥꯎꯕ꯭ꯔꯅꯦ ꯇꯝꯅꯤꯡꯉꯥꯏ ꯂꯩꯕ꯭ꯔꯅꯦ
ꯅꯦꯁꯅꯦ ꯅꯪ ꯍꯧꯖꯤꯛꯀꯤ ꯍꯥꯏꯕꯗꯣ
ꯑꯥ ꯑꯦꯟ ꯑꯦꯁ ꯑꯦꯗꯗꯤ ꯌꯥꯎꯋꯦꯕ
ꯑꯥ ꯑꯗꯨꯗꯤ ꯌꯥꯎꯅꯦ
ꯎꯝ
ꯑꯗꯨꯒ ꯑꯩꯈꯣꯏꯅ ꯂꯩꯔꯤꯗꯨꯗꯗꯤ ꯌꯥꯎꯗ꯭ꯔꯦ ꯑꯁ ꯑꯩꯈꯣꯏꯗꯨꯗꯤ ꯂꯣꯏ ꯂꯥꯏꯔꯤꯛꯁꯤ ꯑꯩꯅ ꯂꯥꯏꯔꯤꯛꯀꯤ ꯁꯨꯇꯤꯒ ꯂꯧꯒꯦ ꯍꯥꯏꯔꯤꯕꯁꯤꯗꯤ ꯃꯥꯏ ꯗꯗꯥꯕꯨꯗꯤ ꯈꯪꯒꯅꯤ ꯑꯩꯈꯣꯏ ꯁꯨꯕꯅꯨꯔꯣꯡꯝꯒꯤ ꯑꯣꯖꯥ ꯏꯕꯣꯝ ꯇ ꯑꯃ ꯂꯩ
ꯏꯄꯣꯝꯆꯥ
ꯍꯣꯏ
ꯂꯔꯤꯛꯇꯒ ꯌꯥꯎꯕꯗꯨꯔ
ꯍꯣꯏ ꯍꯣꯏ ꯂꯥꯏꯔꯤꯛꯇ ꯌꯥꯎꯕꯗ ꯗꯅꯥ ꯆꯥꯔ ꯑ ꯗꯣꯅꯥ ꯆꯥ ꯑ
ꯑꯥ
ꯃꯤ ꯀꯣꯡꯒꯤ ꯑꯣꯖꯥ ꯁꯥꯥꯎ
ꯑꯥ
ꯅꯣꯔꯠꯁꯇ ꯃꯥꯅ ꯃꯥꯅ ꯅꯣꯔꯠꯁ ꯈ꯭ꯋꯥꯏ ꯑꯍꯥꯟꯕꯅꯦ ꯕꯣꯛ ꯕꯣꯛꯁꯤꯡꯒꯤꯀꯣ ꯗꯣꯅ ꯆꯥꯔꯖ ꯞꯄꯗꯅ ꯆꯥꯁ ꯑꯦ ꯋꯥꯔ
ꯃꯤꯅ ꯍꯥꯏꯌꯦꯕꯀꯣ ꯅꯪ ꯏꯕꯣꯝꯆꯥ ꯈꯪꯗ꯭ꯔꯦ ꯑꯩꯅ ꯑꯩꯗꯤ ꯂꯥꯏꯔꯤꯛꯇꯣ ꯇꯝꯖꯔꯛꯑꯦ ꯑꯩꯈꯣꯏꯗꯤ ꯀꯣꯔꯣꯅꯥꯅ ꯑꯃꯨꯛ ꯂꯥꯟꯅ ꯑꯃꯨꯛ ꯈꯪꯗꯦ ꯂꯥꯏꯔꯤꯛꯀꯁꯨ ꯃꯊꯣꯛ ꯃꯔꯣꯝ ꯈꯪꯈꯤꯕ꯭ꯔꯦꯅꯦ ꯑꯗꯨꯗꯨꯒꯤ ꯈꯪꯗꯦ ꯍꯥꯏꯕ ꯑꯗꯨꯒꯅꯦ ꯑꯁ ꯏꯕꯣꯝꯆꯥ ꯈꯪꯗ꯭ꯔꯗꯤ ꯃꯦ ꯀꯣꯝ ꯇꯥꯛꯄꯤꯔꯛꯄ ꯑꯣꯖꯥꯗꯣ ꯈꯪꯗ꯭ꯔꯥꯅ ꯍꯥꯏ ꯍꯧꯖꯤꯛꯄꯨꯗꯤ ꯈꯪꯉꯦ
ꯑꯗ ꯈꯪꯉꯤ ꯊꯥꯏꯅꯒꯤ ꯑꯣꯏꯕ ꯋꯥꯔꯤꯁꯦ ꯌꯥꯝ ꯌꯥꯝ ꯂꯩꯗꯀꯣ ꯐꯖꯕ ꯃꯥꯗꯤ ꯈꯪꯗꯦꯕ ꯑꯩꯈꯣꯏꯅ ꯈꯪꯗꯕ ꯃꯌꯥꯝ ꯑꯃ ꯃꯦ ꯀꯣꯝꯁꯨ ꯍꯣꯏ ꯍꯦꯛ ꯍꯣꯏ ꯆꯞ ꯆꯥꯕꯤꯗꯤ ꯈꯪꯗ꯭ꯔꯦ ꯃꯦ ꯀꯣꯝꯁꯨ ꯏꯁꯇꯦꯠꯀꯤ ꯑꯣꯖꯥꯗ ꯍꯥꯟꯅ ꯇꯝꯃꯝꯃꯦ ꯑꯗꯨꯒ ꯑꯣꯖꯥ ꯏꯕꯣꯆꯥꯥꯗ ꯑꯃꯨꯛ ꯇꯝꯕꯅꯦ ꯍꯥꯏꯌꯦ ꯀꯥꯡꯪꯒꯣꯝꯅꯀꯣ ꯁꯔꯤꯇꯥꯖꯨ ꯑꯣꯖꯥꯒꯣꯆꯥꯗ ꯀꯣꯟꯅ ꯇꯝꯕꯅꯤ ꯍꯥꯏꯔꯦ
ꯎꯝ
ꯕꯣꯛꯁꯤꯡꯒꯤ ꯃꯣꯏ ꯀꯪꯒꯨꯖꯤꯕꯕꯨ ꯑꯗꯒꯤ ꯑꯣꯖꯥ ꯏꯕꯣꯝ ꯑꯣꯖꯥ ꯏꯕꯣꯝꯆꯥꯗ ꯐꯖꯅ ꯇꯝꯔꯤꯁꯦ ꯍꯧꯔꯛꯄꯗꯒꯤ ꯂꯣꯏꯔꯛꯄ ꯐꯖꯅ ꯃꯑꯣꯡ ꯇꯥꯅ ꯇꯝꯃꯤꯣꯏꯁꯦ ꯑꯣꯖꯥ ꯇꯗꯤꯡꯀꯨ ꯂꯩꯈꯤꯗ꯭ꯔꯦꯗꯅ
ꯑꯥ
ꯎꯝ ꯏꯟꯗꯤꯌꯥꯅ ꯆꯍꯤ ꯇꯔꯥꯇꯔꯨꯛ ꯉꯥꯏꯔꯛꯄ
ꯎ
ꯑꯦꯁꯤꯌꯥꯟ ꯒꯦꯦꯝꯁ ꯀꯔꯣ ꯀꯩꯅꯣꯈꯔꯅꯦ ꯍꯥꯏꯥꯏ ꯍꯥ ꯍꯥ ꯍ ꯃꯦꯁꯅꯗ ꯐꯔ ꯐꯥꯎ ꯃꯥꯅ ꯁꯥꯏꯗ ꯑꯣꯖꯥ ꯑꯣꯏꯅ ꯄꯨ ꯂꯥꯛꯄꯁꯤꯗꯤ ꯃꯣꯏꯒꯤ ꯕꯣꯛꯁꯤꯡꯒꯤ ꯁꯥꯇ꯭ꯔꯉꯩꯁ ꯀꯞꯄꯅꯤ ꯅꯨꯄꯤꯒꯤ ꯅꯨꯄꯥꯁꯨ ꯏꯝꯐꯥꯜ ꯇꯨꯔꯦꯟꯗ ꯄꯨꯊꯔꯅꯤ ꯏꯝꯐꯥꯜ ꯇꯨꯔꯦꯟꯒꯤ ꯃꯇꯝ ꯏꯝꯐꯥꯜ ꯇꯨꯔꯦꯜ ꯀ ꯌꯥꯝ ꯁꯣꯡꯉꯦꯕ ꯁꯣꯡꯕꯗꯨꯒꯤ ꯎꯝ ꯖꯦ ꯁꯤ ꯕꯤ ꯇꯧꯔ ꯐꯖꯅ ꯁꯦꯝꯕ ꯃꯇꯝꯗꯅꯦꯕ ꯃꯥꯅ ꯄ꯭ꯔꯦꯛꯇꯤꯁ ꯀꯈ ꯁꯤ ꯑꯃꯛ ꯀꯊ ꯀꯥꯟꯃꯥꯁ ꯅ ꯑꯩ ꯀꯞꯇꯁ
ꯈꯨꯃꯟ ꯂꯝꯄꯥꯛ ꯃꯅꯨꯡ ꯂꯩꯔꯝꯃꯤꯔꯣ ꯅꯠꯇ꯭ꯔꯥꯅꯟ ꯇꯛꯌꯦꯜꯗ ꯂꯩꯔꯝꯃꯦ ꯍꯥꯏꯔꯣ
ꯀꯃꯅ ꯄꯇꯗꯦ
ꯂꯩꯔꯝꯃꯦ
ꯑꯥ
ꯎꯝ
ꯂꯩ ꯃꯄꯥꯟꯗꯒꯤ ꯔꯦꯟꯇ ꯂꯩꯔꯒ ꯁꯥꯟꯅꯕꯁꯨ ꯑꯃꯨꯛ ꯆꯪꯉꯝꯃꯦ ꯑꯗꯒꯤ ꯃꯗ ꯂꯩꯔ ꯀꯩꯅꯣ ꯇꯧꯔꯃꯦ ꯁꯅꯔꯃꯦ
ꯍꯧꯖꯤꯛ ꯍꯧꯖꯤꯛ ꯁꯥꯏꯗ ꯂꯩꯕ ꯀꯩꯅꯣ ꯈꯪꯅꯕ ꯂꯩꯌꯦꯕ
ꯑꯩꯈꯣꯏ ꯏꯚꯦꯟꯒꯤꯗꯤ ꯂꯩꯔꯤꯦ ꯑꯇꯣꯞꯄꯒꯤꯗꯤ ꯑꯝꯇ ꯂꯩꯇ꯭ꯔꯦ ꯂꯣꯏ ꯊꯣꯛꯈ꯭ꯔꯦ ꯑꯗꯣ ꯑꯩꯈꯣꯏ ꯆꯪꯃꯤꯟꯅꯕ ꯗꯦꯁꯉ ꯑꯩꯈꯣꯏ ꯒꯤꯗꯤ ꯁꯨꯝ ꯑꯩꯣꯏꯒꯤ ꯑꯃꯈꯛꯇꯪ ꯉꯥꯏꯔꯦ ꯑꯗꯨꯁꯨ ꯑꯩꯈꯣꯏꯒꯤ ꯖꯅꯤꯌꯥꯔ ꯑꯩꯈꯣꯏ ꯏꯂꯤꯟꯒꯤꯀꯣ ꯃꯥꯅ ꯁꯦꯅꯤꯌꯔ ꯑꯣꯏꯔ ꯂꯩꯕꯅꯤ ꯑꯇꯣꯞꯄꯗꯤ ꯂꯣꯏꯅ ꯊꯣꯛꯅꯔꯁꯦ
ꯀꯅꯥꯜ ꯃꯨꯁꯨꯗꯁꯨ ꯂꯩꯔꯦ ꯁꯦꯄꯥꯛ ꯇꯥꯀꯣꯔꯗꯁꯨ ꯀꯣꯛꯁꯤꯡꯗꯁꯨ ꯂꯩ ꯈꯪꯅꯕ ꯂꯩ
ꯎꯝ
ꯀꯩꯅꯣꯗꯨ ꯇꯈꯦꯜꯁꯦ ꯑꯩꯈꯣꯏ ꯂꯝꯁꯦ
ꯎꯝ
ꯀꯩꯁꯨꯝ ꯌꯥꯝ ꯂꯥꯞꯅꯗ ꯀꯩꯅꯣꯒ ꯃꯣꯏꯔꯥꯡ ꯀꯥꯡꯝꯄꯨ ꯇꯣꯞ ꯈꯪꯕ꯭ꯔꯥ
ꯃꯃꯤꯡꯗꯤ ꯅꯪꯅ ꯍꯥꯏꯕꯗꯣ ꯃꯃꯤꯡꯗꯤ ꯂꯣꯏ ꯇꯥꯔꯦ ꯑꯗꯨ ꯈꯪꯗꯕ
ꯀꯃꯥꯏ ꯍꯥꯏꯗꯣꯏꯅꯣ ꯈꯪꯗꯦꯅꯤ ꯅꯣꯡꯄꯣꯛ ꯁꯟꯖꯦꯝꯃꯝ ꯈꯪꯗ꯭ꯔꯣ
ꯆꯂ ꯍ ꯅꯗ
ꯑꯗꯨꯒ ꯈꯨꯟ ꯊꯪꯅꯩꯅꯦ ꯅꯛꯅꯔꯦ ꯌꯥꯝꯅ
ꯎꯝ
ꯁꯥꯟꯅꯕꯗꯣ ꯃꯣꯏꯗꯤ ꯁꯥꯟꯅꯕꯒꯤꯗꯤ ꯑꯃ ꯀꯔꯤ ꯅꯣꯏꯗꯤ ꯑꯌꯨꯛꯇ ꯉꯟꯇꯥ ꯉꯟꯇꯥ ꯒ꯭ꯔꯨꯞ ꯒ꯭ꯔꯨꯞ ꯒ꯭ꯔꯨꯞ ꯌꯥꯝ ꯆꯜꯂꯤꯗꯅ
ꯎꯝ
ꯑꯗꯨ ꯌꯥꯎꯔꯛꯇ꯭ꯔꯥ
ꯌꯥꯎꯔꯛ ꯑꯦ
ꯌꯦꯡꯕ ꯌꯥꯝ ꯅꯨꯡꯉꯥꯏꯕꯅꯦ ꯍꯥꯏꯕ
ꯎꯝ ꯈꯨꯔꯥꯏꯗꯒꯤ ꯂꯥꯟꯊꯣꯛꯑꯒ ꯐꯅꯌꯥꯝ ꯁꯥꯡ ꯁꯥꯡ ꯆꯃꯤ
ꯆꯦꯜꯂꯦ ꯍꯥꯏꯌꯦ ꯅꯣꯏꯒꯤ ꯑꯃ ꯄꯨꯈ꯭ꯔꯤ ꯑꯆꯧꯕꯔ ꯑꯃ ꯂꯩꯕꯗꯣ
ꯎꯝ ꯎꯝ
ꯀꯣꯏꯗꯅꯒ ꯌꯥꯝꯅ ꯆꯦꯟꯕꯅꯦ
ꯄꯨꯡ ꯃꯥꯄꯟ ꯇꯥꯕꯗ ꯆꯦꯜꯂꯤꯅꯤ ꯍꯌꯦꯡ ꯋꯦꯠ ꯄꯤꯗꯣꯏꯅꯦ ꯑꯅ ꯭ꯔ ꯍꯩꯀ꯭ꯔꯨꯣ ꯄ
ꯤꯟꯠ ꯆꯁꯤ ꯋꯦꯠ ꯑꯃ ꯃꯊ ꯊ ꯍꯦꯕꯒꯤ ꯂꯧꯊꯣꯛꯏ ꯅꯨꯡꯗꯥꯡꯗꯨꯗ ꯍꯥꯟꯅꯗꯒꯤꯁꯨ ꯋꯦꯠꯇꯣ ꯃꯌꯦꯡ ꯇꯥꯔꯛꯄꯒꯤ ꯃꯇꯣꯡꯁꯨ ꯌꯥꯝ ꯌꯥ ꯇ ꯑꯔꯨꯝꯕꯗꯨ ꯁꯠ ꯑꯣꯟ ꯂꯣꯏꯈꯤꯕꯗꯩꯗꯤ ꯆꯥꯕꯅꯦ ꯌꯦꯔꯨꯝ ꯂꯐꯣꯏ ꯁꯪꯒꯣꯝ ꯇꯧꯔꯒ
ꯎꯝ
ꯁꯥꯟꯅꯕꯁꯤꯁꯨ ꯑꯗꯨꯝ ꯁꯦꯟꯖꯥ ꯊꯨꯝꯖꯥ ꯑꯗꯨꯝ ꯂꯩꯔꯤꯅꯤ ꯃꯨꯟꯅ ꯆꯪꯁꯤꯜꯂꯨꯀꯥꯟꯗ ꯑꯗꯨꯅ ꯑꯗꯨꯗꯒꯤ ꯈꯪꯗꯦ ꯑꯗꯨꯝ ꯇꯣꯛꯈ꯭ꯔꯕ ꯑꯩꯁꯨ ꯋꯥꯅ ꯁꯥꯟꯅꯔꯒ ꯑꯗꯨꯃꯥꯏꯅ ꯑꯃꯨꯛ ꯄꯩꯁꯥ ꯅꯨꯡꯁꯥ ꯇꯧꯔꯒ ꯑꯩꯅ ꯈꯜꯂꯝꯕꯁꯦ ꯑꯍꯥꯟꯕꯗ ꯑꯗꯨꯃꯥꯏꯅ ꯍꯥꯏꯗꯤ ꯑꯩꯅ ꯄꯥꯝꯃꯝꯕ ꯂꯝꯕꯤꯗꯨꯒꯗꯤ ꯅꯛꯅꯩꯗꯅ ꯁꯥꯟꯅꯔꯒꯗꯤ ꯑꯗꯣ ꯑꯗꯨꯒꯤ ꯈꯜꯂꯒ ꯀꯩꯅꯣ ꯇꯧꯔꯝꯕꯅꯦ ꯑꯩꯟꯗ ꯁꯨꯝ ꯑꯁ ꯁꯤꯗꯤ ꯍꯥꯏꯔꯒ ꯂꯥꯏꯔꯤꯛ ꯈꯤꯇꯪ ꯄꯥꯔꯒ ꯑꯗꯨꯝ ꯏꯂꯥꯏ ꯂꯥꯏꯅ ꯑꯗꯨꯝ ꯐꯪ ꯌꯥꯔꯦ ꯈꯜꯂꯒ ꯂꯩꯔꯤꯛꯂꯣꯝꯗ ꯑꯃꯨꯛ ꯂꯩꯔꯤꯛꯂꯣꯝꯗ ꯍꯥꯟꯅ ꯁꯣꯜꯍꯟꯈ꯭ꯔꯕꯅꯤꯅ ꯁꯥꯟꯅꯔꯤꯉꯩꯗꯅ ꯈꯔ ꯑꯃꯨꯛ ꯈꯤꯇꯪ ꯋꯥꯅ ꯊꯣꯛꯄ ꯍꯧꯖꯤꯛ ꯈꯛꯇ ꯑꯅꯧꯕ ꯇꯝꯃꯤ ꯑꯩꯒꯤ
ꯍꯝ ꯛ ꯑꯗꯨ ꯁꯥꯟꯅꯕꯁꯦ ꯊꯕꯛꯀꯨꯝꯕ ꯍꯥꯏꯗꯣꯏꯔꯥ ꯑꯗꯨꯒꯨꯝꯕ ꯆꯪꯕꯗꯤ ꯂꯥꯏꯕ ꯃꯥ
ꯑꯥ ꯈꯔ ꯈꯔ ꯂꯥꯏ ꯂꯥꯏ ꯆꯪ ꯏ ꯑꯗꯣ ꯁꯥꯟꯅꯕꯗ ꯑꯩꯈꯣꯏꯅ ꯊꯥꯗꯔꯤꯕ ꯍꯨꯃꯥꯡꯃꯟ ꯍꯥꯏꯇꯥꯔꯦꯅꯦꯀꯣ
ꯑꯥ
ꯑꯗꯨꯒꯤ ꯍꯨꯃꯥꯡꯕꯟꯗꯣ ꯍꯌꯦꯡ ꯍꯥꯏꯗꯤ ꯂꯥꯏꯔꯤꯛꯇ ꯑꯗꯨꯝ ꯊꯥꯗꯔꯝꯃꯒꯁꯨ ꯀꯣ
ꯑꯥ
ꯝ ꯍꯥꯏꯗꯤ ꯑꯗꯨꯅꯦ ꯁꯨꯝ ꯃꯥꯒꯤ ꯃꯃꯥꯏ ꯆꯨꯝꯕꯤꯕꯗꯣ ꯐꯖꯅ ꯆꯨꯝꯕꯤꯔꯗꯤ
ꯎꯝ
ꯊꯕꯛ ꯑꯃ ꯐꯪꯉꯗꯤ ꯈꯔ ꯑꯗꯨꯝ ꯍꯧꯖꯤꯛꯀꯤ ꯃꯇꯝꯗꯗꯤꯀꯣ ꯍꯥꯏꯗꯤ ꯍꯧꯖꯤꯛ ꯃꯇꯝꯁꯤ ꯑꯇꯣꯞꯄ ꯂꯝꯒ ꯌꯦꯡꯕꯗ ꯑꯩꯈꯣꯏꯒꯤ ꯂꯝꯁꯤꯗꯤ ꯈꯔ ꯑꯗꯨꯝ ꯃꯌꯥꯝꯒ ꯌꯦꯡꯅꯕꯗꯨ ꯈꯤꯇꯪ ꯑꯃꯨꯛ ꯅꯦꯝꯃꯤꯕ
ꯎꯝ
ꯑꯗꯨꯅ ꯈꯔ ꯈꯤꯇꯪꯗꯤ ꯂꯥꯏ ꯃꯌꯥꯝꯒꯤ ꯑꯇꯣꯞꯄ ꯂꯝꯒ ꯑꯩꯈꯣꯏꯒꯤ ꯂꯝꯒ ꯈꯤꯇꯪ ꯂꯥꯏꯅ ꯐꯪꯕꯒꯤ ꯆꯥꯡꯉꯦ ꯈꯤꯇꯪꯗꯤ ꯋꯥꯡꯉꯦ ꯑꯗꯨꯅ ꯑ ꯑꯥꯏ ꯇꯣꯗꯤ ꯃꯔꯝ ꯃꯔꯝꯗ ꯈꯔ ꯈꯔ ꯈꯪꯍꯧꯒ ꯐꯪꯅꯕ ꯂꯝꯕꯤꯗꯣ ꯑꯗꯨꯗꯣ ꯍꯥꯟꯅ ꯐꯖꯅ ꯊꯤꯗꯣꯛꯑꯒ ꯇꯧꯍꯧꯔꯝꯃꯗꯤ ꯑꯗꯨꯝ ꯁꯥꯟꯅꯕꯗ ꯊꯥꯗꯕ ꯍꯨꯃꯥꯡꯃꯟꯗꯨꯒ ꯁꯣꯝꯗ ꯊꯥꯗꯕ ꯑꯗꯨ ꯍꯨꯃꯥꯡꯃꯟꯗꯨꯒ ꯂꯥꯏꯔꯤꯛꯇ ꯊꯥꯗꯧꯕ ꯃꯥꯡꯃꯟꯗꯨꯅ ꯍꯌꯦꯒꯤ ꯅꯨꯡꯒꯤꯨ ꯅꯨꯡꯉꯥꯏꯒꯅꯤ ꯁꯅꯥ ꯏꯖꯦ ꯁꯅꯥ ꯆꯝ ꯌꯥꯝ ꯀꯟꯅ ꯁꯥꯟꯅꯗꯕꯤꯗ ꯁꯨꯝ ꯏꯁꯥꯒꯤ ꯏꯁꯥ ꯏꯁꯥ ꯏꯔꯨ ꯈꯔ ꯈꯔ ꯐꯅꯕ ꯀꯕꯛ ꯀꯕꯛ ꯁꯥꯟꯅꯔꯒ ꯂꯩꯕꯗꯨꯅ ꯐꯩꯌꯦꯕ
ꯎꯝ
ꯄꯨꯡꯇꯦꯛ ꯁꯔꯨ ꯁꯔꯥꯡ ꯄꯨꯡꯇꯦꯛ ꯇꯦꯡꯅ ꯅꯝꯅꯦꯕ ꯑꯁ ꯀꯗꯦ
ꯑꯩꯈꯣꯏ ꯗꯥꯁꯨ ꯁꯥꯟꯅꯔꯛꯏꯗꯅ
ꯑꯥ
ꯃꯥꯁꯨ ꯍꯥꯏꯗꯣꯏꯅꯦ ꯂꯥꯏꯔꯤꯛꯅꯦ ꯐ ꯐꯕꯅꯤ ꯀꯥꯏꯅ
ꯍꯣꯏꯌꯦ ꯁꯦꯝꯃꯨꯅꯦ ꯍꯧꯖꯤꯛ ꯈꯛꯇꯗ ꯈꯪꯉꯤ ꯄꯨꯡ ꯂꯣꯏ ꯂꯣꯏꯦ ꯄꯨꯡ ꯇꯨꯝ ꯇꯨꯝ ꯂꯣꯏꯔꯀꯥꯟꯗ
ꯑꯗꯨꯅꯦ ꯍꯥꯏꯗꯤ ꯁꯨꯝ ꯊꯤꯟꯖꯤꯟꯅꯕ ꯈꯣꯠꯆꯟꯅꯕ ꯇꯧꯕꯒꯤ ꯈꯪꯗꯦꯗ ꯑꯃꯨꯛ ꯏꯁꯤꯡ ꯁꯥꯟꯅꯃꯤꯁꯦ ꯃꯈꯀꯣꯛꯁꯨ ꯆꯥꯛꯄꯅꯦ
ꯍꯔꯣꯏ ꯃꯣꯏ ꯊ ꯃꯣꯏꯗꯤ ꯁꯥꯥꯎꯕ ꯛ ꯍꯄꯤꯉ ꯑ ꯈ ꯆꯅꯤꯕꯦ
ꯑꯗꯨꯒꯤ ꯎꯝ ꯃꯈꯨꯠ ꯀꯩꯀꯥꯗꯨꯁꯨ ꯍꯥꯏꯗꯤ ꯌꯥꯗ꯭ꯔꯦ ꯁꯌꯦꯡ ꯆꯠꯂꯦ ꯍꯥꯏꯕ
ꯌꯥꯗꯕꯅꯤ ꯄꯇꯦꯛ ꯇꯦꯛꯀꯗꯣꯏꯅꯤ ꯑꯩꯈꯣꯏꯌꯥ ꯅꯨꯡꯉꯥꯏ ꯀꯄ ꯍ
ꯃꯌꯥꯒꯗꯣ ꯀ꯭ꯔꯔꯤꯛ ꯆ ꯊꯥꯟ
ꯑꯗꯨꯅꯤ ꯌꯦꯉꯣ ꯑꯗ ꯃꯥꯇ